ꯍꯜꯂꯣ
ꯍꯜꯂꯣ
ꯅꯨꯄꯥꯅꯤꯀꯣ ꯅꯨꯄꯥ
ꯀꯔꯤꯅꯣ ꯆꯥꯔꯕꯣ
ꯆꯗ꯭ꯔꯤꯌꯦ
ꯀꯩꯅꯣ ꯊꯦꯡꯉꯦꯅꯦ
ꯍꯣꯏ ꯊꯦꯡꯈ꯭ꯔꯦ ꯅꯣꯏꯗꯤ ꯆꯥꯔꯕꯣ
ꯇꯥꯕ ꯆꯥꯔꯦ ꯉꯁꯥꯏ ꯉꯥꯏꯍꯥꯛ ꯑꯣꯏꯔꯦꯗ ꯑꯗꯨꯛ ꯌꯥꯝ ꯇꯨꯝꯅꯤꯡꯕ ꯃꯥꯜꯂꯦ ꯑꯦ ꯁꯨꯝ ꯐꯃꯨꯡꯗ ꯐꯃꯨꯡꯗꯁꯨ ꯁꯨꯝ ꯂꯩꯕꯒꯤꯅꯤꯗ ꯀꯩꯅꫭ ꯅꯣꯏ ꯊꯦꯡꯉꯦ ꯀꯩ ꯇꯧ ꯂꯩꯕ꯭ꯔꯣ
ꯆꯥꯅꯤꯡꯗꯕ
ꯎꯝ
ꯆꯥꯔꯗꯕ
ꯆꯥꯗꯅ ꯇꯨꯡꯁꯨ ꯌꯥꯏꯌꯦ ꯑꯦꯁ ꯃꯇꯝꯒ ꯐꯠꯇ꯭ꯔꯤ ꯀꯥꯟꯁꯤꯗꯤ ꯆꯥꯛꯆꯥꯔꯒꯗꯤ ꯇꯨꯝꯃꯨꯍꯦ
ꯏꯟꯖꯥꯡ ꯍꯥꯎꯇꯕꯒꯤꯔꯣ
ꯅꯠꯇꯦꯗ
ꯅꯠꯇꯦꯗ
ꯆꯅꯤꯡꯗꯕꯅꯦ ꯑꯗꯨꯝ
ꯑꯗꯨꯝ ꯀꯩ ꯏꯟꯖꯥꯡ ꯊꯣꯡꯒꯦ
ꯈꯪꯗꯦ ꯑꯩꯖꯦ ꯀꯔꯤ ꯊꫭꯡꯖꯥꯠꯂ ꯁꯨꯝ ꯅꯨꯗꯜꯁ ꯀꯨꯝꯕ ꯊꫭꯡꯉ ꯆꯥꯏ
ꯆꯥꯔꯁꯨ ꯌꯥꯏ ꯑꯟꯗꯣꯁꯗꯤ ꯍꯥꯏꯔ ꯉꯁꯤꯁꯦ ꯀꯩꯅꯣ ꯑꯣꯏꯅ ꯇꯧꯋꯤꯗ ꯎꯝ ꯀꯥꯡꯁꫭꯏꯅꯤꯗ
ꯑꯛꯁꫭꯏ
ꯀꯥꯡꯁꯣꯏ ꯑꯣꯏꯅ ꯆꯥꯏ ꯑꯗꯨ ꯉꯁꯥꯏ ꯑꯌꯨꯛꯀꯤ ꯏꯟꯖꯥꯡ ꯈꯔ ꯂꯩꯕꯀꯣ
ꯎꯝ
ꯑꯗꯨꯒ ꯆꯥꯔꯦ ꯅꯪꯁꯨ ꯀꯕꯨꯏꯔꫭ ꯎꯝ
ꯁꯤꯝ ꯐꯥꯗ ꯂꯩꯕ ꯀꯗꯨꯏꯅ
ꯍꯥꯥ
ꯏꯝꯐꯥꯜꯗ ꯂꯩꯕ ꯀꯕꯨꯏꯔꯣ
ꯑꯣ ꯁꯤꯗ ꯂꯩꯌꯦ ꯁꯤꯂꯩꯌꯦ ꯅꯪꯒꯤꯗꯤ ꯃꯊꯛꯀꯤ ꯀꯕꯨꯏꯔꯣ ꯃꯈꯥ ꯀꯕꯨꯏꯔꯣ
ꯃꯊꯛ ꯇꯨꯝꯅꯤꯡꯂꫭꯡꯕꯤꯒꯤ ꯀꯕꯨꯨꯏ
ꯑꯗꯨꯕꯤ ꯎꯝ ꯑꯩꯁꯨ ꯑꯗꫭꯝꯗꯒꯤꯅꯤꯗ ꯁꯤꯗ ꯂꯩꯕꯀꯣ ꯎꯝ ꯇꯃꯤ ꯂꯣꯡ ꯂꯩꯅꯤꯅ
ꯑꯣ ꯀꯔꯤ ꯂꯩꯀꯥꯏ
ꯀꯩꯅꯣꯗ ꯂꯩꯌꯦ ꯍꯧꯖꯤꯛꯇꯤ ꯎꯝ ꯀꯩꯅꯣ ꯈꯪꯕ꯭ꯔꯥ ꯇꯔꯨꯡ ꯈꯪꯕ꯭ꯔꯥ
ꯇꯔꯨꯡ ꯑꫭ ꯑꫭ
ꯑꯦꯀꯥꯂꯣꯜ ꯇꯔꯨꯡ
ꯑꯣ
ꯍꯧꯖꯤꯛꯄꯨꯗꯤ ꯂꯩꯇꯦ ꯑꯗꯨꯗꯒꯤ ꯑꯗꯨꯗ ꯂꯩꯕꯀꯣ ꯍꯥꯟꯅꯗꯒꯤꯀꯣ
ꯅꯣꯏꯗꯒꯤ ꯃꯤꯇꯩꯂꯣꯟ ꯇꯝꯗꯧ ꯃꯥꯜꯂꯦ
ꯑꯦꯁ ꯌꯥꯏꯍꯦ ꯇꯥꯛꯄꯤꯔꯔ ꯂꯣꯏꯔ ꯀꯩꯅꯣ
ꯇꯥꯛꯄꯤꯌꯨ ꯇꯥꯛꯄꯤꯌꯨ
ꯀꯩ ꯀꯩ ꯇꯧ ꯂꯩꯔꯦ ꯉꯁꯤꯗꯤ
ꯑꯩꯗꯤ ꯀꯣꯆꯤꯡ ꯇꯧꯔꯒ ꯂꯩ ꯍꯧꯖꯤꯛꯀꯥꯟ
ꯑꯣ
ꯀꯣꯆꯤꯡ ꯁꯨꯇꯤ
ꯎꯝ
ꯅꯣꯏꯗꯤ ꯅꯪꯗꯤ
ꯌꯨꯝꯗ ꯂꯩꯌꯦꯗ ꯁꯤꯗꯤ ꯎꯝ
ꯉꯥꯏꯈꯣ ꯅꯪꯗꯤ ꯨꯝ ꯍꯥꯏꯕꯁꯦ ꯇꯃꯦꯡꯂꯣꯡꯗ
ꯅꯠꯇꯦ ꯏꯝꯐꯥꯜꯗꯅꯦ ꯏꯝꯐꯥꯜꯗ ꯂꯩꯌꯦ ꯕꯣꯜ ꯌꯦꯡꯒꯦꯔꯣ ꯁꯤꯗꯤ
ꯍꯥꯥ
ꯕꯣꯜ ꯌꯦꯡꯒꯦꯔꯣꯕꯣꯜ
ꯑꯁ ꯑꯩ ꯕꯣꯜ ꯌꯦꯡꯕ ꯍꯩꯇꯦ
ꯀꯩꯅꯣ ꯉꯁꯤꯗꯤ ꯌꯥꯝ ꯐꯖꯒꯗꯕ ꯃꯦꯠꯆꯅꯤ ꯀꯩꯅꯣ
ꯍꯣꯏ
ꯍ
ꯀ꯭ꯔꯤ ꯇꯤꯝꯕꯨ ꯁꯄꯣꯔꯠ
ꯑꯁꯈꯣꯏꯗꯤ
ꯍꯥꯂꯦꯟꯗ ꯍꯥꯂꯦꯟ ꯑꯁ ꯉꯁꯤꯒꯤ ꯍꯥꯏꯕꯅꯤ
ꯑꯣ ꯉꯁꯤꯗꯤ ꯍꯥꯂꯦꯟꯅꯦ ꯀꯩꯅꯣ
ꯍꯂꯦꯟ ꯍꯂꯦꯟ ꯅ
ꯈꯪꯗꯦꯅꯦ ꯉꯁꯤ ꯃꯣꯏ ꯏꯪꯂꯦꯟꯁꯨ ꯐꯖꯕꯅꯤꯅꯦ ꯊ
ꯑꯅꯤꯃꯛ ꯅꯨꯡꯉꯥꯏꯗꯧ ꯃꯥꯜꯂꯦ ꯃꯁꯤꯒꯤ ꯇꯤꯝꯗꯣ ꯑꯗꯨ ꯑꯩꯅ ꯍꯩꯇꯕ ꯔꯣꯜꯒꯨꯝꯕ ꯌꯦꯡꯕ ꯍꯩꯇꯕꯗꯨ
ꯐꯖꯕꯅꯦꯗ ꯑꯗꯨꯝ ꯌꯦꯡꯉꯗꯤ
ꯇ꯭ꯔꯥꯏ ꯇꯧ
ꯌꯦꯡꯉꯒ ꯍꯌꯦꯡ ꯑꯃꯨꯛ ꯍꯧꯒꯠꯄ ꯉꯝꯗ꯭ꯔꯗꯤ ꯐꯔꯛ ꯇꯥꯕ
ꯊꯕꯛ ꯇꯧꯕ꯭ꯔꯣ
ꯍꯌꯦꯡ ꯁꯟꯗꯦꯅꯤꯅ
ꯑꯥ
ꯅ
ꯀꯅꯤꯗ
ꯅ ꯀ꯭ꯔꯤ ꯆꯔꯆ ꯀꯒ꯭ꯔꯤ ꯆꯔꯆꯇ ꯆꯠꯄ꯭ꯔꯥ
ꯑꯣ ꯑꯩꯈꯣꯏꯗꯤ ꯀꯩꯅꯣꯗ ꯆꯠꯂꯦ ꯍꯧꯖꯤꯛꯁꯦ ꯑꯩ ꯕ꯭ꯂꯦꯖꯗ ꯂꯩꯌꯦꯕꯀꯣ
ꯎꯝ
ꯃꯣꯏꯁꯤ ꯃꯊꯛꯇ ꯀꯦꯝ ꯚꯤꯂꯦꯖꯀꯤ ꯆꯥꯔꯆ ꯑꯃ ꯂꯩꯌꯦ ꯑꯗꯨ ꯑꯗꯨꯗ ꯆꯂꯦ ꯅꯣꯏꯗꯤ ꯀꯗꯥꯏꯗ ꯀꯥꯕ꯭ꯔꯣ
ꯑꯩꯈꯣꯏꯒꯤ ꯍꯧꯖꯤꯛꯀꯥꯟ ꯆꯠꯅꯗꯦ ꯃꯔꯛ ꯃꯔꯛꯇ ꯑꯦꯝ ꯕꯤ ꯁꯤꯒꯨꯝꯕ ꯆꯠꯂꯦ
ꯑꯣ
ꯂꯞ ꯃꯟꯕꯒꯤ ꯆꯠꯄ ꯇꯟꯕ
ꯎꯝ ꯑꯦꯝꯕꯤ ꯁꯤꯁꯨ ꯎꯝ ꯅꯨꯡꯉꯥꯏꯔꯝꯒꯅꯤ ꯑꯦꯝ ꯕꯤ ꯁꯤꯁꯨ ꯀꯥꯕ ꯅꯨꯡꯉꯥꯏꯕꯅꯤ
ꯅꯨꯡꯉꯥꯢ ꯅꯨꯡꯉꯥꯢꯇꯕꯗꯤ ꯅꯠꯇꯦ ꯑꯗꯣ ꯄꯥꯎ ꯃꯥꯏ ꯆ꯭ꯔꯁꯨ ꯂꯩꯗ ꯃꯣꯏꯁꯨ ꯃꯩꯇꯩꯂꯣꯟ ꯉꯥꯡꯉꯤ ꯍꯥꯏ ꯑꯗꯨ ꯁꯨꯛꯆꯞ ꯆꯞꯇꯦ
ꯑꯣ
ꯑꯥ
ꯑ ꯅꯣꯏ ꯄꯥꯝꯕꯩ ꯀꯣꯂꯣꯅꯤꯔꯣꯝꯗ ꯂꯩꯕ꯭ꯔꯣ
ꯎꯝ ꯑꯍꯥꯜꯂꯨꯞꯇ ꯍꯩꯉꯥꯡꯗ
ꯑꯣ ꯑꯣ ꯑꯣ
ꯑꯗꯨꯒꯤ ꯆꯔꯆ ꯆꯠꯐꯝꯁꯨ ꯈꯪꯗꯦ ꯈꯪꯕꯁꯤꯡꯁꯨ ꯂꯥꯞꯄꯦ ꯃꯤ ꯈꯪꯗꯕꯒꯤ ꯆꯠꯁꯨ ꯆꯠꯅꯤꯡꯗꯕ
ꯎꯝ ꯎꯝ ꯅꯣꯏꯅꯦ ꯅꯣꯏꯒꯤꯗꯣ ꯈꯔꯗꯤ ꯐꯔꯛ ꯇꯥꯕ ꯖꯒꯥꯅꯤꯅꯦꯀꯣ
ꯎꯝ
ꯈꯪꯅꯕꯁꯨ ꯂꯩꯔꯗꯤ ꯆꯠꯄꯁꯨ ꯅꯨꯡꯉꯥꯏꯕꯅꯤ ꯢꯁ ꯇꯨꯗꯤ ꯅꯣꯏ ꯍꯩꯉꯥꯡ ꯑꯣꯏꯔꯗꯤ ꯑꯩꯈꯣꯏ ꯄꯥꯕꯨꯡ ꯕꯤꯔꯦꯟꯈꯣꯏꯗꯨ ꯃꯣꯏ ꯀꯦꯟꯗ꯭ꯔꯅꯤꯅꯦ
ꯀꯔꯤ
ꯅꯣꯏ ꯍꯩꯉꯥꯡ ꯑꯣꯏꯔꯤꯗꯤ ꯑꯩꯈꯣꯏ ꯑꯦꯛ ꯁꯤ ꯑꯦꯝ ꯄꯥꯕꯨꯡ ꯕꯤꯔꯦꯟ ꯑꯩꯈꯣꯏꯒꯤ ꯀꯦꯟꯗ꯭ꯔꯅꯦꯕ ꯅꯣꯏ ꯂꯩꯔꯤꯗꯣ
ꯈꯟꯕꯤꯗꯅꯦ
ꯍꯣꯏ ꯍꯩꯉꯥꯡꯒꯤ ꯍꯩꯉꯥꯡ ꯀꯣꯟꯁꯇꯤꯇ꯭ꯋꯦꯟꯁꯤꯒꯤ ꯑꯣꯏꯕꯅꯦꯕ ꯃꯥꯗꯣ
ꯎꯝ
ꯃꯣꯏꯗꯨ ꯍꯩꯉꯥꯡꯁꯨ ꯌꯥꯝ ꯆꯥꯎꯕ ꯅꯠꯇ꯭ꯔꯣ
ꯎꯝ ꯆꯥꯎꯋꯦ ꯎꯝ ꯆꯥꯎ
ꯊꯕꯗ
ꯑꯩꯈꯗꯤꯗꯔ ꯂꯝꯕꯤ ꯃꯛ ꯂꯝꯕꯤ ꯅꯛꯇ ꯂꯩꯕꯒꯤꯀꯣ ꯃꯅꯨꯡꯁꯨ ꯆꯪꯗꯦ ꯃꯄꯥꯟꯁꯨ ꯊꯣꯛꯇꯦ
ꯎꯝ
ꯎꯝ
ꯏꯁ ꯅꯣꯏꯒꯤ ꯀꯩꯅꯣꯗꯣ ꯑꯍꯜꯅꯨꯞꯇꯣ ꯅꯍꯥꯟ ꯏꯁꯤꯡ ꯆꯥꯎꯕꯗꯣ ꯅꯪ ꯂꯩꯕ꯭ꯔꯣ ꯑꯗꯨ ꯃꯇꯝꯗ
ꯂꯩꯇꯦ ꯍꯧꯖꯤꯛ ꯀꯥꯡꯂꯨꯞ ꯈꯛꯇ ꯂꯥꯛꯄꯅꯤ
ꯍꯥꯟꯅꯗꯤ ꯅꯣꯏꯔꯣꯝꯗꯣ ꯏꯁꯤꯡ ꯀꯟꯅ ꯆꯥꯎꯕꯒꯨꯝ ꯇꯧꯕꯅꯤꯅꯦ
ꯑ ꯑꯩꯗꯤ ꯆꯦꯛꯀꯣꯟꯒꯨꯝꯕ ꯈꯪꯉꯃꯤ ꯐꯌꯦ ꯍꯧꯖꯤꯛ ꯀꯟ ꯅꯣꯡ ꯀꯟꯅ ꯆꯨꯗꯕꯗꯨ
ꯎꯝ ꯍꯟꯅꯥꯗꯤ ꯅꯣꯏꯔꯣꯝꯗꯣ ꯋꯥꯟ ꯑꯣꯐ ꯗ ꯋꯔꯁ ꯑꯦꯐꯦꯛꯇꯦꯠ ꯑꯦꯔꯤꯌꯥ ꯑꯣꯏꯕꯒꯨꯝ ꯇꯧꯕꯅꯦ
ꯇꯨꯔꯦꯟꯗꯣ ꯑꯣꯚꯔꯐ꯭ꯂꯣ ꯇꯧꯔꯒ ꯀꯥꯏꯔꯛꯄꯒꯤꯀꯣ ꯑꯁ ꯌꯨꯝꯒ ꯂꯣꯏ ꯊꯨꯝꯕꯅꯦ ꯇꯧꯗ꯭ꯔꯤꯗ ꯇꯧꯒꯦ ꯍꯥꯏꯔꯗꯤ ꯍꯧꯖꯤꯛꯇ ꯇꯧꯕ ꯌꯥꯔꯕꯅꯤꯗ ꯖꯨꯟ ꯖꯨꯂꯥꯏ ꯌꯧꯈ꯭ꯔꯕꯅ ꯇꯧꯔꯔꯣꯏꯗ
ꯃꯇꯝ
ꯅꯣꯡ ꯆꯨꯕ ꯃꯇꯝ ꯂꯣꯏꯔꯒꯅꯤ ꯅꯠꯇ꯭ꯔꯣ ꯉꯁꯤꯗꯤ ꯊꯨꯗꯤ ꯊꯨ
ꯎꯝ
ꯆꯤꯡꯗꯗꯤ ꯎꯈ꯭ꯔꯨꯜꯒꯨꯝꯕꯗꯗꯤ ꯂꯧꯒꯨꯝꯕ ꯂꯣꯏꯅ ꯂꯣꯏꯅꯕꯁꯨ ꯌꯥꯎꯔꯤꯅꯦ
ꯍꯥꯏꯕꯗꯤ
ꯂꯧ ꯂꯤꯡꯕꯒꯨꯝꯕꯗꯣ ꯆꯤꯡꯒꯤ ꯂꯧ ꯑꯗꯨ ꯂꯣꯏꯅꯕꯁꯨ ꯌꯥꯎꯔꯦꯕ ꯆꯤꯡꯗꯗꯤ
ꯂꯣꯏꯕ ꯃꯇꯝ ꯅꯠꯇ꯭ꯔꯣ
ꯑꯣꯔ ꯁꯤꯗꯗꯤ ꯂꯣꯏꯅꯗ꯭ꯔꯦꯅ ꯇꯝꯄꯥꯛꯇꯗꯤ ꯑꯗꯨꯒꯤꯅꯤ ꯗꯤꯐ꯭ꯔꯦꯟꯁꯇꯨꯀꯣ
ꯀꯔꯝ ꯀꯥꯟꯗ ꯂꯤꯡꯉꯅꯤ ꯑꯗꯨꯗꯤ
ꯈꯪꯗ꯭ꯔꯦꯅꯦ ꯍꯟꯗꯛꯁꯤ ꯊꯦꯡꯕꯒꯨꯝ ꯇꯧꯕꯒꯨꯝ ꯇꯧꯔꯦꯀꯣ ꯑꯩꯒꯤ ꯀꯩꯅꯣꯗꯨꯒ ꯑꯩꯅ ꯈꯟꯕꯗꯗꯤ
ꯀꯔꯤꯒꯤꯔꯥ ꯑꯗꯨ
ꯏꯁꯤꯡ ꯂꯩꯇꯕꯒꯤ ꯑꯣꯏꯔꯝꯅꯤ
ꯑꯦ ꯌꯥꯝ ꯅꯣꯡ ꯆꯨꯕ ꯅꯠꯇ꯭ꯔꯣ ꯌꯥꯝ ꯀꯟ ꯆꯨꯏꯅ
ꯑꯗꯣ ꯍꯟꯗꯛꯅ ꯈꯔ ꯇꯣꯏꯅ ꯆꯨꯕꯒꯤ ꯑꯣꯏꯕ꯭ꯔꯥ ꯆꯥꯡ ꯅꯥꯏꯅ ꯊꯧ ꯆꯥꯡ ꯅꯥꯏꯅ ꯆꯨꯗꯕꯒꯤꯔ ꯆꯨꯕꯗꯤ ꯆꯨꯕꯒꯤꯔꯥ ꯑꯗꯨ ꯑꯣꯏꯕꯒꯤꯔꯥ ꯈꯪꯗꯦꯅꯦ
ꯋꯥ ꯉꯥꯡꯅꯤꯉꯥꯏꯁꯨ ꯂꯩꯥꯇꯦ
ꯈꯨꯆꯤꯡꯗꯤ ꯀꯥꯏ ꯆꯠꯂꯦ ꯅꯪꯗꯤ
ꯏꯕꯦꯝꯍꯜ ꯑꯥꯢ ꯑꯦ ꯑꯁ
ꯑꯣ